ꯍꯜꯂꯣ
ꯇꯥꯏꯌꯦ
ꯑꯣ ꯇꯥꯏꯌꯦ ꯑꯩꯁꯨ
ꯀꯔꯤ ꯇ ꯍ ꯋꯥ
ꯎ
ꯅꯪ ꯇꯥꯔꯒ ꯀꯔꯤ ꯇꯧꯋ ꯍꯥꯏꯕꯅꯣ
ꯆꯥꯛ ꯆꯥꯔꯔꯕ꯭ꯔꯣ ꯅꯣꯏ
ꯆꯥꯔꯦ ꯆꯥꯔꯒ ꯂꯩꯌꯦꯦ ꯐꯤꯔꯣꯣꯟ ꯁꯦꯝꯕ ꯂꯩꯌꯦ ꯌꯥꯝ ꯆꯈ꯭ꯔꯦ ꯑ ꯇꯉ ꯑ ꯇꯗꯦ
ꯐꯖꯅ ꯆꯥꯍꯣ ꯀꯥꯡ ꯀꯥꯡ ꯀꯪꯉꯒ ꯅꯪꯒꯤ
ꯑꯔꯌꯦꯦ
ꯆꯥꯛꯇꯣ ꯐꯖꯅ ꯆꯥꯔꯣ ꯑꯗꯨꯒ ꯀ꯭ꯔꯤꯅꯣ ꯆꯥꯛ ꯆꯥꯕ ꯀꯥꯟꯗ ꯕꯇꯔꯒꯨꯝꯕ ꯆꯥꯛꯗ ꯍꯥꯞꯄꯒ ꯆꯥꯕꯗꯣ ꯅꯪ ꯄꯥꯝꯃꯦꯅ ꯑꯗꯨꯝꯕꯗ ꯑꯗꯨꯝ ꯂꯧꯔꯒ ꯆꯔꯨ
ꯎꯝ
ꯈꯔ ꯅꯨꯡꯉꯥꯏꯕꯅꯦ ꯌꯥꯔ ꯌꯥꯔꯦꯕ ꯑꯗꯨꯗꯤ
ꯍꯧꯕ꯭ꯔꯣ ꯑꯗꯨꯈꯩ ꯌꯦꯟꯁꯥꯡꯗꯣ
ꯑꯁ ꯑꯩꯅ ꯊꯣꯡꯕꯅꯤꯅꯀꯣ ꯉꯁꯤ ꯌꯥꯝ ꯍꯥꯎꯋꯦ ꯉꯁꯤꯁꯨ ꯑꯩꯈꯣꯏꯁꯨ ꯗꯥꯥꯎ ꯊꯣꯡꯉꯦ
ꯅꯪ ꯄꯣꯛ ꯆꯥꯒꯅꯤ ꯍꯥꯏꯕ ꯅꯠꯇ꯭ꯔꯣ
ꯑꯁ ꯐꯥꯏꯒꯤ ꯇꯕꯅꯦ ꯀꯔꯤꯒꯤ ꯄꯅ
ꯑꯗꯨ ꯑꯣꯏꯔꯗꯤ ꯅꯈꯣꯏ ꯍꯋꯥꯏ ꯆꯥꯔꯗꯤ ꯑꯩꯈꯣꯏꯒꯤ ꯍꯥꯎꯒꯅꯤ
ꯅꯣꯉꯃ
ꯈꯔꯒꯤꯗꯤ ꯏꯁꯄꯤꯅꯥꯠ ꯏꯁꯄꯤꯅꯥꯠꯅꯦ ꯏꯁꯄꯤꯅꯥꯠꯀ ꯏꯁꯅꯥ ꯂ ꯂꯤꯞꯀꯥ ꯄꯠꯇꯦ ꯇꯣ
ꯑꯩꯈꯣꯏꯗꯤ ꯇꯑꯒ ꯆꯥꯔꯦ ꯍꯣꯏ ꯊꯥꯎ ꯐ꯭ꯔꯥꯏ ꯇꯧꯕꯅꯤꯅꯀꯣ ꯑꯗꯨꯝ ꯍꯥꯎꯋꯦꯔ ꯌꯦꯟ ꯔꯨꯝꯝ ꯌꯦꯟ ꯔꯨꯝꯝ ꯐ꯭ꯔꯥꯏꯠ ꯇꯧꯔꯦ ꯑꯗꯨꯒ ꯉꯥꯔꯤꯗ ꯕꯤꯟꯁ ꯃꯆꯥ ꯃꯆꯥ ꯁ꯭ꯂꯥꯏ ꯇꯧꯔꯒ ꯑꯗꯨꯝ ꯆꯥꯏꯦ
ꯑꯥꯢꯀ ꯃꯤꯗꯤ
ꯍꯣꯏ ꯍꯥꯎꯋꯦ ꯍꯥꯢꯒꯗꯕꯅꯦ ꯍꯥꯎꯋꯤꯅ ꯍꯥꯎꯗ꯭ꯔꯁꯨ ꯎꯄꯥꯏ ꯂꯩꯇꯦ ꯇꯥꯒꯗꯒꯤꯅ ꯑꯩꯅ ꯊꯣꯡꯕꯒꯤ ꯎꯄꯥꯏ ꯂꯩꯇꯦ
ꯐꯥꯔꯦ ꯐꯥꯔꯦ
ꯐꯤ ꯁꯝꯕ ꯂꯣꯏꯔꯕ꯭ꯔꯣ
ꯑꯩꯗꯤ ꯁꯦꯝꯗꯦ ꯑꯩꯒꯤ ꯏꯃꯥꯟꯅꯕꯤ ꯁꯦꯝꯒ ꯂꯩꯌꯦ
ꯑꯁ ꯊꯕꯛ ꯇꯧꯅꯤꯡꯃꯟꯕꯒꯤ ꯑꯣꯏꯔꯝꯃꯅꯤ
ꯇꯧꯕ ꯌꯥꯗꯕꯒꯤ ꯇꯧꯔꯅꯦ ꯀꯔꯤꯅꯣ
ꯐꯖꯅ ꯂꯩꯔꯝꯃꯣ ꯑꯩꯁꯨ ꯂꯥꯛꯀꯦ
ꯅꯪ ꯂꯥꯛꯇꯣꯏꯔꯣ
ꯑꯩ ꯂꯥꯛꯀꯅꯤ ꯑꯗꯨꯒ ꯅꯨꯃꯤꯠ ꯑꯃ ꯅꯣꯏꯒꯤ ꯃꯐꯝꯗ ꯑꯗꯨꯗꯤ ꯈꯪꯗ꯭ꯔꯤꯌꯦ ꯑꯩ ꯑꯩ ꯈꯪꯉꯥꯀꯥꯟꯗ ꯅꯪꯉꯣꯟꯗ ꯍꯥꯏꯔꯛꯀꯦ ꯑꯗꯣ ꯍꯥꯏꯔꯒꯦ ꯍꯥꯏ ꯅꯣꯏ ꯒꯤꯗ ꯅꯨꯃꯤꯠ ꯑꯃꯒꯨꯝꯕ ꯂꯩꯗꯤ ꯂꯩꯅꯤꯡꯉꯦ ꯑꯗꯨ ꯈꯪꯗꯦ ꯌꯦꯡꯉꯁꯦ
ꯅꯪꯒꯤ ꯄꯣꯠꯆꯁꯤꯡꯗꯤ ꯑꯇꯩꯗ ꯂꯩꯅ
ꯍꯣꯏ ꯑꯩꯒꯤ ꯄꯣꯠ ꯆꯩꯗꯨ ꯍꯣꯢ ꯑꯩꯒꯤ ꯆꯦꯆꯦꯒꯤ ꯃꯅꯥꯛꯇꯥ ꯑꯗꯨꯝ ꯍꯥꯟꯅ ꯆꯠꯂꯅꯤ꯫ ꯑꯗꯨꯝ ꯆꯠꯂꯁꯨ ꯃꯣꯏꯒꯤꯗꯤ ꯈꯔ ꯌꯥꯝꯃꯦꯅꯤ ꯑꯗꯨꯒꯤ ꯌꯦꯡꯉꯅꯤ ꯑꯩ ꯍꯌꯦꯡ ꯑꯩ ꯍꯥꯏꯒꯦ ꯃꯤ ꯌꯥꯝꯔꯒ ꯂꯩꯕꯗꯣ ꯈꯔ ꯅꯨꯡꯉꯥꯏꯇ꯭ꯔꯗꯤ ꯎꯄꯥꯏ ꯂꯩꯇꯦꯅ ꯑꯩꯅ ꯂꯥꯛ ꯍꯅꯤꯡꯉꯁꯨ ꯅꯣꯏꯒꯤ ꯃꯐꯝꯗꯥ ꯢꯃꯥꯟꯅꯕꯤ ꯅꯪꯒꯤ ꯅꯦꯠꯌꯥꯛꯁꯣ ꯌꯥꯗ꯭ꯔꯦ
ꯌꯥꯏꯗ
ꯈꯔ ꯅꯨꯡꯉꯥꯏꯇꯦ ꯅꯣꯏꯒꯤ ꯃꯄꯥꯝꯗꯥ꯫